ꯎꯝ
ꯋꯥꯔꯤ ꯅꯨꯡꯉꯥꯏꯃꯟꯕꯒꯤ ꯂꯣꯏꯕ ꯅꯥꯏꯗ꯭ꯔꯦ꯫
ꯂꯣꯏꯕ ꯅꯥꯏꯗ꯭ꯔꯦ ꯑꯁꯤꯅ ꯂꯣꯏꯒꯗꯕ ꯃꯥꯜꯂꯦ꯫ ꯁꯤꯅ ꯂꯣꯏꯔꯅꯤ꯫
ꯅꯨꯡꯁꯤꯌꯦ ꯑꯩꯈꯣꯏ ꯀ꯭ꯂꯥꯁꯃꯦꯠ ꯃꯤꯁꯤꯡꯗꯨꯁꯨꯀꯣ ꯀꯨꯏꯔꯦ ꯀꯩꯅꯣ ꯒ꯭ꯔꯨꯞꯀ ꯀ꯭ꯔꯦꯠ ꯇꯧꯔꯗꯅ ꯄꯨꯟꯁꯦ ꯍꯥꯏꯕꯤꯔꯝꯃꯒ
ꯑꯗꯨꯅꯦ ꯂꯣꯏꯈ꯭ꯔꯦ ꯃꯇꯝꯁꯨ ꯐꯠꯇꯕꯅꯤꯅ
ꯎꯝ ꯎꯝ ꯑꯗꯨꯗꯅꯦ
ꯎꯄꯤ ꯑꯗꯣ ꯌꯨꯝꯗꯤ ꯂꯣꯏꯅ ꯄꯥꯟꯅꯈ꯭ꯔꯕꯅꯦ ꯃꯣꯏꯗꯣ
ꯄꯥꯟꯈ꯭ꯔꯦ ꯍꯣꯏ ꯑꯃ ꯂꯩ ꯑꯃ ꯂꯩꯕꯅꯦ ꯃꯁꯝ ꯌꯥꯝ ꯁꯥꯡꯉꯒ ꯃꯨꯔꯒ ꯋꯥꯡꯕꯗꯣ
ꯑꯥ ꯑꯥ ꯑꯥ
ꯈꯪꯕ꯭ꯔꯥ ꯑꯗꯨꯁꯨ ꯃꯆꯥ ꯑꯅꯤ ꯂꯩꯔꯕꯝꯅꯦ
ꯑꯣꯜ
ꯑꯗꯨꯒ ꯏꯁꯄꯦ ꯍꯥꯞꯄꯤꯗꯨꯁꯨ ꯀꯣ
ꯑꯣ
ꯑꯅꯤꯔ ꯁꯨꯔꯑꯕꯅꯦ ꯑꯗꯨꯁꯨ
ꯑ ꯂꯣꯏꯔꯦꯍꯦ ꯃꯣꯏꯗꯤꯀꯣ ꯌꯨꯝꯁꯨ ꯉꯟꯅ ꯉꯟꯅꯗꯤ ꯄꯥꯜꯂꯤꯅꯦ ꯃꯣꯏꯗꯤ ꯀ꯭ꯂꯥꯁ ꯇꯦꯟ ꯍꯦꯛ ꯂꯣꯏꯕꯗ ꯌꯨꯝ ꯈꯔ ꯄꯥꯟꯕ ꯌꯥꯎꯔꯦ ꯑꯗꯨꯒ ꯇꯨꯋꯦꯜꯐ ꯁꯨꯗꯉꯩꯗ ꯌꯨꯝ ꯄꯥꯟꯕꯁꯨ ꯌꯥꯎꯔꯦ ꯑꯩꯈꯣꯏꯅ ꯁꯤꯗ ꯁꯥꯔꯤ ꯑꯣꯜꯂꯒ ꯂꯩꯔꯦ ꯑꯗꯨꯅꯦ
ꯌꯨꯝ ꯉꯟꯅ ꯄꯥꯜꯂꯁꯨ ꯐꯠꯇꯦꯗ ꯂꯩꯁꯥ ꯐꯖꯟ ꯇꯧꯔꯒ ꯄꯥꯜꯂꯁꯨ ꯌꯥꯕꯗꯨꯕ
ꯎꯝ ꯍꯥꯏꯗꯤ ꯑꯉꯥꯡꯁꯨ ꯃꯦꯆꯌꯣꯔꯁꯨ ꯑꯣꯏꯔꯣꯏꯕ ꯑꯗꯨꯒꯨꯝꯕꯗꯤ
ꯎꯝ ꯑꯗꯨꯗꯅꯦ
ꯃꯦꯆꯤꯌꯣꯔ ꯑꯣꯏꯕ ꯋꯥꯕꯅꯦꯕ ꯑꯉꯥꯡ
ꯎꯝ
ꯑꯗꯨꯅ ꯑꯁ ꯑꯩꯈꯣꯏꯗꯤ ꯃꯇꯝ ꯌꯥꯝ ꯋꯥꯠꯂꯤ ꯈꯔ ꯊꯦꯡꯅ ꯄꯥꯟꯁꯤꯗ
ꯎꯝ ꯆꯍꯤ ꯑꯍꯨꯝ ꯃꯔꯤꯒꯨꯝꯕ ꯂꯩꯔꯗꯤ ꯌꯥꯔꯅꯤ
ꯍꯣꯏ ꯑꯗꯨ
ꯈꯪꯗꯦ ꯍꯧꯖꯤꯛꯀꯥꯟ ꯅꯨꯄꯥꯁꯤꯡꯁꯦ ꯑꯉꯥꯡ ꯑꯣꯏ ꯑꯉꯥꯡꯕꯨ ꯌꯥꯝ ꯄꯥꯝꯃꯤꯅꯦ
ꯄꯥꯝꯃꯦ ꯄꯥꯝꯃꯦ ꯑꯁ ꯑꯩꯈꯣꯏꯗꯤ ꯂꯩꯍꯧꯒꯦꯔꯥ ꯈꯪꯗꯦ ꯑꯩꯈꯣꯏ ꯑꯩꯈꯣꯏꯕꯨ ꯄꯥꯝꯒꯗꯕꯗꯤ ꯁꯥꯔꯤ ꯃꯌꯥꯝꯗꯣ
ꯈꯪꯗꯦ ꯅꯣꯏꯗꯤ ꯁꯛ ꯈꯔ ꯌꯥꯕꯅꯤꯅ ꯑꯗꯨꯝ ꯂꯥꯛꯀꯅꯤꯗ
ꯑ ꯍꯖ ꯔ ꯃꯅꯤ ꯁ
ꯑꯗꯨꯅꯦ ꯈꯔ ꯌꯥꯕꯁꯤꯡꯗꯤ ꯑꯗꯨꯝ ꯁꯤꯠꯀꯅꯤꯕ
ꯂꯥꯛꯇ ꯂꯥꯛ
ꯈꯈꯣꯏ ꯈꯨꯟꯗ ꯁꯤꯠꯇꯕꯤꯁꯤꯡꯁꯦ ꯃꯄꯥꯟ ꯊꯣꯛꯇꯕꯒꯤꯅꯦꯕ ꯃꯣꯏꯗꯤ ꯄꯥꯈꯪ ꯑꯗꯨꯝ ꯍꯥꯏꯔꯛꯑꯁꯨ
ꯋꯥꯔꯤ ꯁꯅꯅꯤꯡꯗꯕ ꯀꯩꯅꯣ ꯑꯗꯨꯝ ꯂꯩꯕ ꯀꯥꯏꯕꯒꯤꯅꯦꯕ ꯁꯤꯠꯇ꯭ꯔꯤꯁꯦ
ꯑꯗꯨꯒꯨꯝꯕꯁꯨ ꯌꯥꯝꯕꯅꯤ
ꯎꯝ ꯌꯥꯝꯃꯦ ꯑꯩꯈꯣꯏ ꯈꯨꯟꯗ ꯄꯩꯔꯒ ꯂꯩꯔꯦ
ꯎꯝ
ꯈꯪꯗꯦꯗ ꯃꯤ ꯃꯁꯛ ꯈꯪꯗꯕ ꯃꯤꯁꯤꯡꯗꯤ ꯏꯀꯥꯏꯕꯅꯤꯅꯀꯣ ꯃꯥꯏ ꯁꯣꯟꯕꯅꯦꯕ ꯈꯨꯟꯗ ꯈꯛꯇꯅꯦ ꯑꯐꯥꯎ ꯁꯥꯔꯤꯁꯦ
ꯎ ꯑꯁ ꯑꯩꯈꯣꯏ ꯍꯧꯖꯤꯛ ꯑꯩꯈꯣꯏ ꯍꯧꯖꯤꯛ ꯋꯥꯔꯤ ꯁꯥꯟꯅꯕꯁꯦ ꯃꯤ ꯑꯇꯣꯞꯄ ꯌꯥꯎꯕꯁꯤꯡꯗꯣ ꯃꯤ ꯈꯔꯛꯇꯤ ꯑ ꯀꯔꯤ ꯍꯥꯏꯕ ꯅꯨꯡꯁꯤꯅꯕ ꯌꯥꯝ ꯂꯩꯅꯔꯝꯃꯅꯤꯗ ꯑꯁꯤ ꯒ꯭ꯔꯨꯞꯇꯒꯤ
ꯎꯝ ꯁꯤꯔꯝ ꯑꯦ
ꯂꯩꯅꯔꯕꯅꯦ
ꯈꯪꯗꯦꯗ ꯑꯗꯨꯝ ꯆꯥꯅꯕ ꯍꯥꯏꯕꯗꯨꯅꯤ ꯅꯠꯇ꯭ꯔꯥ
ꯎꯝ ꯑꯩꯁꯨ ꯑꯃ ꯌꯦꯡꯉꯤꯕꯅꯤ ꯑꯦ
ꯑꯦ ꯌꯦꯡꯉꯣ ꯑꯁꯤ ꯑꯁꯤꯒꯨꯝꯕ ꯆꯥꯟꯁꯁꯤꯗꯤ ꯄꯥꯛ ꯃꯥꯡꯍꯟꯕ ꯌꯥꯗꯦ
ꯑꯅꯤ ꯂꯩꯌꯦꯅꯦ ꯑꯅꯤꯃ ꯑꯩꯉꯣꯟꯗ ꯍꯦꯛꯇ ꯅꯩꯕꯅꯤꯅꯦ
ꯏꯪꯒꯤꯠ ꯂꯩꯔꯗꯤꯀꯣ ꯕꯤꯠ ꯂꯩꯔꯗꯤ ꯑꯗꯨꯝꯅꯦ ꯈꯪꯕꯅꯦꯕ
ꯑꯩꯅ ꯇꯣꯏꯅ ꯋꯥꯔꯤ ꯁꯥꯟꯅꯕ ꯑꯅꯤꯗꯣ ꯅꯨꯄꯥꯅꯤꯗꯣ ꯑꯅꯤꯃꯛꯅꯦꯕ ꯑꯩꯉꯣꯟꯗ ꯏꯪꯒꯤꯠ ꯇꯧꯔꯒꯀꯣ ꯅꯣꯡꯅꯤꯡꯕꯁꯦ ꯑꯩꯅꯗꯤ ꯑꯗꯨꯝ ꯐꯥꯒꯤ ꯇꯧꯊꯣꯛꯄ ꯍꯥꯏꯗꯤ ꯇꯜꯂꯦꯗꯅ ꯑꯗꯨ ꯑꯩꯈꯣꯏꯒꯤ ꯖꯥꯇꯤꯗ ꯑꯣꯏꯗꯕꯀꯣ
ꯑꯣ ꯑꯁꯖꯥ ꯃꯥꯟꯅꯗꯕꯁꯦ ꯌꯥꯅꯤ ꯐꯠꯇꯦꯗ
ꯎꯝ ꯑꯃꯅ ꯑꯩꯈꯣꯏ ꯀꯩꯅꯣ ꯑꯣꯏꯕ ꯇ꯭ꯔꯥꯏꯕꯦꯜꯗ ꯀꯦꯗꯣ ꯑ ꯇꯤꯗꯣ ꯇꯤ ꯇꯤ ꯈꯪꯕ꯭ꯔꯥ ꯇꯤ ꯀꯦꯗꯣ
ꯇꯤꯀꯦ ꯑꯣ ꯑꯣ ꯈꯉꯦ ꯈꯉꯦ
ꯑ ꯑꯗꯨ ꯑꯃꯅꯦ ꯑꯗꯨꯒ ꯑꯃꯅ ꯎꯝ ꯀꯔꯤ ꯍꯥꯏꯕꯔꯥ ꯀꯣꯔꯣ ꯀꯩꯅꯣꯔꯣꯝꯗꯒꯤꯅꯦ ꯁꯦꯅꯥꯄꯇꯤꯔꯣꯝꯗ ꯑꯣꯏꯕ
ꯎꯝ ꯑꯖ ꯖꯥꯠ ꯃꯅꯥꯕꯅꯥ ꯐꯩꯏꯅ
ꯖꯍꯥꯠ ꯃꯥꯟꯅꯕꯁꯤꯡꯁꯤꯅꯅꯦ ꯑꯗꯨꯝ ꯀꯔꯤꯕ ꯃꯊꯨ ꯊꯣꯡ ꯃꯔꯝ ꯈꯪꯗꯔꯒ ꯈꯥꯏꯔꯒ ꯂꯩꯕ ꯋꯥꯔꯤ ꯁꯥꯕꯁꯨ
ꯇꯤ ꯑ ꯂꯩꯇꯕꯁꯨ ꯌꯥꯏ ꯍꯌꯦꯡꯋꯥꯏ ꯑꯃꯨꯛ ꯐꯕ ꯂꯥꯛꯑꯗꯤ
ꯎꯝ ꯌꯥꯏꯗ ꯌꯥꯝ ꯋꯥꯠꯂꯤꯗ ꯌꯨꯝ ꯄꯥꯅꯤꯉꯥ
ꯈꯪꯗꯦ ꯖꯍꯥꯠ ꯃꯥꯟꯅꯕꯅ ꯐꯕꯅꯦ ꯈꯪ ꯍꯥꯏꯕꯖ-ꯍꯥꯏꯕꯗꯤ ꯑꯩꯈꯣꯏꯒꯤ ꯆꯠꯅꯕꯤꯒ ꯃꯣꯏꯒꯤ ꯆꯠꯅꯕꯤꯗꯨꯒ ꯑꯗꯨꯝ ꯃꯥꯟꯅꯩꯗꯅꯀꯣ
ꯎꯝ
ꯑꯗꯣ ꯖꯥꯠ ꯃꯥꯟꯅꯗꯕꯁꯤꯡꯗꯤ ꯂꯣꯟꯁꯨ ꯃꯥꯟꯅꯗꯦ ꯆꯥꯕ ꯊꯛꯄꯁꯨ ꯃꯥꯟꯅꯔꯣꯏ ꯑꯗꯨ ꯃꯃꯥꯏ ꯁꯣꯟꯕꯤꯁꯤꯡꯗꯤ ꯑꯁ
ꯑꯩꯈꯣꯏ ꯀꯔꯤ ꯍꯥꯏꯒꯅꯤ ꯎꯝ ꯑꯩꯉꯣꯟꯗꯗꯤꯀꯣ ꯍꯥꯏꯗꯤ ꯑꯩꯈꯣꯏ ꯑꯩꯈꯣꯏꯒꯤ ꯎꯝ ꯀꯩꯅꯣ ꯃꯤꯁꯦ ꯌꯥꯝ ꯍꯥꯏꯔꯛꯄ ꯂꯩꯇꯦꯕ
ꯑꯣ
ꯑꯗꯨꯒꯤꯅꯦ ꯑꯩꯅ ꯃꯊꯥ ꯁꯥꯕ ꯑꯇꯣꯞꯄ ꯖꯥꯇꯤꯅ ꯑꯌꯥꯝꯕ ꯍꯥꯏꯕꯅꯦꯕ
ꯎꯝ
ꯑꯗꯨꯒ ꯑꯩꯈꯣꯏꯒꯤ ꯖꯥꯇꯤꯅ ꯑꯃꯨꯛ ꯍꯥꯏꯔꯒꯁꯨ ꯑꯃꯨꯛ ꯑꯩꯈꯣꯏꯒꯤ ꯂꯥꯏꯅꯤꯡꯗꯣ ꯑꯩꯈꯣꯏꯅ ꯈꯨꯔꯨꯝꯕ ꯏꯁꯣꯔꯗꯣ ꯑꯗꯨꯁꯨ ꯑꯃꯨꯛ ꯃꯥꯟꯅꯗꯕ
ꯑꯁ
ꯑꯗꯨꯃꯥꯏꯅ ꯍꯦꯛꯇ ꯇꯧꯕ ꯑꯩꯒꯤ ꯆꯥꯟꯁꯁꯦ ꯅꯨꯄꯥ ꯑꯐꯕꯗꯤ ꯂꯩꯕꯀꯣ ꯑꯗꯨꯕꯨ ꯁꯨꯃꯥꯏꯅ ꯑꯃꯨꯛ ꯃꯥꯟꯅꯗꯕꯒꯤ ꯌꯥꯗꯕꯀꯣ
ꯈꯪꯗꯦꯗ ꯑꯗꯨ ꯃꯤ ꯈꯔꯅ ꯍꯥꯏꯕꯗꯤꯀꯣ
ꯎꯝ
ꯑ ꯖꯥꯠ ꯃꯥꯟꯅꯗꯕ ꯂꯥꯏꯅꯤꯡ ꯃꯥꯟꯅꯗꯕꯁꯤ ꯃꯤ ꯃꯤ ꯐꯔꯗꯤ ꯃꯣꯏ ꯏꯃꯨꯡ ꯐꯔꯗꯤ ꯑꯗꯨꯝ ꯌꯥꯏꯌꯦ ꯍꯥꯏ ꯑꯗꯨ ꯑꯣꯏꯔꯁꯨ
ꯑꯩꯈꯣꯏꯗꯤ ꯑꯗꯨꯒꯨꯝꯕ ꯄꯥꯛ ꯌꯦꯡꯗꯦꯕꯀꯣ ꯖꯥꯠ ꯃꯥꯟꯅꯗ꯭ꯔꯗꯤ ꯗꯤ ꯂꯣꯟ ꯂꯥꯏꯅꯤꯡ ꯀꯩꯅꯣ ꯃꯥꯟꯅꯗ꯭ꯔꯗꯤ ꯑꯗꯨꯝ ꯋꯥ ꯉꯥꯡꯉꯦꯕ ꯃꯤꯅ
ꯉꯥꯡꯉꯦ ꯑꯗꯨꯒꯤꯅꯦ ꯑꯩ ꯅꯍꯥꯟꯛ ꯑꯩꯉꯣꯟꯗ ꯑꯃ ꯍꯥꯏꯔꯛꯄꯗꯨꯁꯨ ꯁꯤꯅꯤꯌꯔꯅꯦꯕꯀꯣ
ꯎꯝ
ꯑꯁꯤ ꯆꯤꯡꯔꯣꯝꯗꯒꯤ ꯑꯣꯏꯕꯅꯦ ꯃꯣꯏꯗꯣ ꯀꯔꯤꯕꯥ ꯑꯣꯛ ꯆꯥꯗꯕ ꯂꯥꯏꯅꯤꯡꯗꯣ ꯈꯪꯕ꯭ꯔꯥ ꯑꯣꯛ ꯆꯥꯗꯕꯗꯣ
ꯎꯝ
ꯇꯔꯗꯦꯗ ꯉꯥꯛꯇꯪ ꯀꯥꯕꯗꯣ
ꯑꯥ
ꯑꯗꯨꯒꯨꯝꯕ ꯃꯤ ꯑꯣꯏꯕ
ꯎꯝ
ꯑꯗꯨꯒꯤ ꯑꯩꯗꯣ ꯇꯥꯟꯈ꯭ꯔꯕꯀꯣ ꯃꯤꯗꯤ ꯌꯥꯝ ꯐꯩꯌꯦꯕꯀꯣ ꯑꯩꯒ ꯑꯗꯨꯝ ꯋꯥꯔꯤ ꯁꯥꯟꯅꯕꯗ ꯈꯪꯉꯦꯕ
ꯎꯝ
ꯑꯗꯨ ꯑꯣꯏꯔꯁꯨ ꯑꯗꯨꯝ ꯃꯥꯟꯅꯗꯕꯅꯤꯅ ꯑꯗꯨꯝ ꯇꯣꯛꯑꯦ ꯑꯁꯤ ꯀꯔꯤꯕ ꯅꯣꯏ ꯃꯈꯥꯗ ꯅꯣꯏ ꯍꯥꯏꯗꯤ ꯃꯈꯥꯗ ꯏꯅꯦꯍꯣꯏ ꯂꯩꯕꯗꯣ ꯈꯪꯕ꯭ꯔꯣ
ꯎꯝ ꯈꯪꯉꯦ
ꯑ ꯑꯗꯨꯈꯣꯏ ꯈꯨꯟꯗꯒꯤꯅꯦꯕ ꯃꯄꯥꯝꯗꯣ ꯑꯗꯨ ꯑꯩꯈꯣꯏꯔꯣꯝꯗꯒꯤꯅꯦ ꯑꯗꯨ ꯏꯅꯦꯗ ꯑꯩꯅ ꯍꯥꯏꯕꯅꯦꯕ
ꯑꯥ
ꯅꯣꯏꯒꯤ ꯁꯥꯒꯩꯅꯦ ꯍꯥꯏꯌꯦ ꯅꯣꯏꯒꯤ ꯃꯔꯤ ꯃꯇꯥꯅꯦ ꯍꯥꯏꯌꯦ ꯑꯩꯅ ꯐꯕ꯭ꯔꯥ ꯍꯥꯏꯔꯒ ꯐꯕꯨꯗꯤ ꯐꯩ ꯑꯗꯨꯕꯨ ꯂꯥꯛꯀꯅꯨ ꯍꯥꯏꯌꯦ
ꯎꯝ ꯑꯗꯨ ꯃꯥꯏ ꯍꯥꯏꯒꯅꯦꯕ ꯑꯍꯟꯁꯤꯡꯗꯤ ꯑꯗꯨꯅ ꯑꯩꯈꯣꯏꯅ ꯅꯨꯡꯁꯤꯔꯗꯤ ꯗꯤ ꯑꯗꯨꯝ ꯂꯝ ꯍꯦꯟꯕ ꯇꯥꯕꯅꯤꯅꯦ ꯅꯠꯇ꯭ꯔꯥ
ꯅꯝ ꯍꯦꯜꯂꯒ ꯑꯃꯨꯛ
ꯆꯦꯟꯕ ꯅꯠꯇꯅ ꯎꯄꯥꯢ ꯂꯩꯇꯦ
ꯑꯇꯣꯞꯄ ꯑꯣꯞꯁꯟ ꯂꯩꯇ꯭ꯔꯦ ꯆꯦꯟꯒꯗꯕꯇ ꯉꯥꯏꯔꯦ
ꯍꯧꯖꯤꯛ ꯃꯇꯝꯁꯤꯗꯤ ꯆꯦꯟꯅꯗ꯭ꯔꯦꯗ ꯑꯗꯨꯝ ꯏꯃꯨꯡ ꯃꯅꯨꯡ ꯌꯥꯅꯔꯒꯀꯣ ꯑꯗꯨꯝ ꯂꯧꯕꯅ ꯌꯥꯝꯃꯦꯗ ꯑꯗꯨꯅ ꯕꯦꯁꯅꯦ ꯂꯨꯍꯣꯡꯕꯁꯨ ꯄꯩꯁꯥ ꯌꯥꯝ ꯆꯪꯉꯦꯕ ꯑꯗꯨꯒꯤ ꯏꯃꯨꯡ ꯃꯅꯨꯡ ꯑꯗꯨꯝ ꯌꯥꯔꯒꯗꯤ ꯆꯍꯤꯗꯤ ꯀꯨꯟ ꯇꯔꯦꯠ ꯀꯨꯟ ꯅꯤꯄꯥꯟ ꯀꯨꯟꯄ ꯄꯥꯟ ꯑꯁꯤꯅ ꯕꯦꯁꯅꯤ ꯀꯨꯟꯊ꯭ꯔꯥ ꯍꯦꯟꯗꯕꯀꯣ ꯍꯧꯖꯤꯛꯀꯥꯟ ꯅꯨꯄꯥꯁꯤꯡꯁꯤꯗꯤ ꯀꯨꯟꯊ꯭ꯔꯥ ꯍꯦꯜꯂꯗꯤ ꯀꯤꯅꯔꯦ ꯀꯩꯅꯣ
ꯑꯗꯨꯅꯦ ꯍꯥꯏ ꯅꯪꯗꯤ ꯀꯩꯅꯣꯔꯣꯝꯗꯒꯤ ꯈꯪꯅꯩ ꯍꯥꯏꯅꯦ ꯄꯥꯎꯇꯥꯏꯅꯦ ꯀꯔꯤꯕꯥ ꯑꯩꯈꯣꯏꯒꯤ ꯑ ꯑꯣꯔꯤꯖꯤꯅꯦꯜ ꯃꯐꯝꯗꯣ ꯑꯁꯦꯡꯕ ꯃꯐꯝꯗꯒꯤ
ꯑꯁꯦꯡꯕ ꯑꯁꯦꯡꯕ ꯃꯤꯅꯤꯅꯦ ꯑꯁꯦꯡꯕ ꯃꯐꯝꯗ ꯑꯃꯨꯛ ꯆꯠꯄ ꯇꯕꯅꯤꯅꯦ
ꯌꯥꯝ ꯄꯛꯀꯅꯤ ꯅꯪꯗꯤ ꯊꯕꯛ ꯀꯟꯕꯅꯤꯅ ꯑꯗꯨꯔꯣꯝꯒꯤ ꯃꯤꯁꯨ ꯊꯕꯛ ꯌꯥꯝ ꯀꯟꯕꯅꯤꯅ
ꯀꯜꯂꯦ ꯍꯣꯏ ꯃꯣꯏꯗꯤ ꯂꯧ ꯁꯨꯕꯗꯣ ꯆꯍꯤ ꯆꯨꯞꯄ ꯂꯧ ꯂꯣꯏꯗ꯭ꯔꯤꯐꯥꯎ ꯑꯗꯨꯝ ꯑꯌꯨꯛ ꯉꯟꯇꯥ ꯍꯧꯒꯠꯂꯒ ꯂꯧ ꯆꯠꯂꯅꯤ ꯊꯕꯛ ꯂꯩꯇ꯭ꯔꯁꯨ ꯑꯗꯨꯝ ꯂꯧ ꯆꯠꯂꯦ ꯍꯥꯏꯌꯦ ꯃꯣꯏꯗꯤ
ꯇꯜꯂꯦ ꯋꯥꯒꯅꯤ
ꯑꯗꯨꯅꯤ ꯑꯩꯈꯣꯏꯗꯤ ꯉꯝꯃꯣꯏ ꯃꯤꯅ ꯑꯁ ꯑꯗꯨ ꯅꯨꯄꯤꯗꯣ ꯌꯥꯝ ꯁꯣꯜꯂꯦ ꯑꯗꯨ ꯈꯨꯟꯗꯒꯤ ꯅꯨꯄꯤꯗꯣ ꯂꯥ ꯑꯗꯣ ꯑꯗꯨꯝ ꯃꯥꯏ ꯉꯥꯡꯅꯒꯗ꯭ꯔꯥ ꯈꯪꯗꯦ
ꯈꯪꯗꯦ ꯑꯁ ꯃꯣꯏꯗꯤ ꯊꯕꯛ ꯌꯥꯝ ꯀꯟꯕꯅꯤꯅ ꯉꯝꯃꯣꯏꯗ ꯑꯩꯗꯤ
ꯎꯝ
ꯑꯗꯣ ꯅꯪꯒꯤꯗꯨꯗꯤ ꯊꯕꯛ ꯇꯧꯋꯦ ꯍꯥꯏꯕ ꯃꯥꯜꯂꯦ
ꯎꯝ ꯇꯧꯋꯦ
ꯌꯥꯏꯗ ꯇꯧꯔꯗꯤ ꯅꯨꯡꯉꯥꯏꯅꯤꯗ
ꯇꯧꯕ ꯇꯧꯗꯕꯗꯤ ꯈꯟꯗꯦꯗ ꯑꯩꯗꯤ ꯑꯗꯨꯕꯨ ꯃꯤ ꯐꯔꯗꯤꯀꯣ ꯃꯣꯏ ꯏꯃꯨꯡ ꯃꯤꯗꯣ ꯐꯔꯗꯤ ꯌꯥꯔꯦꯕ ꯃꯥ ꯐꯔꯁꯨ ꯃꯣꯏ ꯏꯃꯨꯡ ꯃꯤꯗꯨꯅ ꯂꯧꯅꯤꯡꯗꯦ ꯀꯩꯅꯣ ꯐꯠꯇꯦ ꯍꯥꯏꯔꯗꯤ ꯅꯨꯡꯉꯥꯏꯇꯦꯗꯅ ꯂꯥꯛꯄ ꯀꯥꯟꯗꯁꯨ
ꯃꯥꯅꯦ ꯑꯗꯣ ꯃꯥꯗꯤ ꯑꯁꯤꯗ ꯇꯝꯄꯥꯛꯇ ꯊꯕꯛ ꯁꯨꯔꯗꯤ ꯅꯕꯥꯅꯤꯗꯤ ꯇꯝꯄꯥꯛꯇ ꯑꯗꯨꯝ ꯂꯩꯒꯅꯤꯅꯦ
ꯃꯥꯗꯤ ꯀꯩꯅꯣ ꯍꯧꯖꯤꯛꯛꯇꯪꯅꯦꯗ ꯆꯍꯤ ꯑꯍꯨꯝ ꯑꯗꯨ ꯍꯦꯜꯂꯗꯤ ꯌꯨꯝ ꯀꯥꯈ꯭ꯔꯅꯤ ꯍꯥꯏ ꯃꯇꯝ ꯍꯥꯏꯕꯗꯤ ꯂꯧꯅꯕ ꯇꯝ ꯌꯥꯔꯦ ꯍꯥꯏꯔꯗꯤꯀꯣ ꯊꯕꯛ ꯑꯁꯣꯝꯗ ꯂꯩꯔꯔꯣꯏ ꯃꯥ ꯌꯨꯝꯗ ꯆꯠꯂꯅꯤ ꯍꯥꯏ
ꯑꯁ ꯊꯕꯛꯇꯣ ꯄꯥꯝꯃꯨꯗ꯭ꯔꯣ
ꯈꯪꯗꯦ ꯌꯥꯝ ꯋꯥꯏ ꯍꯥꯏꯌꯦ ꯁꯤꯒꯨꯝꯕ ꯊꯕꯛꯁꯨ
ꯑꯁ ꯑꯣꯏꯗꯤ ꯑꯣꯏꯔꯝꯒꯅꯤꯀꯣ ꯍꯥꯏꯗꯤ ꯂꯦꯞꯄꯒ ꯑꯗꯨꯝ ꯂꯩꯕꯅꯤꯅ ꯎꯝ
ꯑꯗꯨꯝ ꯂꯩꯕꯅꯤ ꯍꯥꯏꯌꯦ ꯈꯥꯡꯕ ꯀꯟꯗꯕ ꯃꯤꯁ ꯆꯤꯡꯗꯤ ꯑꯗꯨꯝ ꯇꯣꯛꯈꯤ ꯌꯥꯏꯑꯕ
ꯑꯗꯨꯅꯤ ꯋꯥꯗꯤ ꯋꯥꯒꯅꯤꯅꯦ ꯑꯗꯨꯒꯨꯝꯕ ꯊꯕꯛꯇꯤ
ꯎꯝ ꯋꯕꯅꯤ
ꯑꯗꯨꯅ ꯍꯥꯏꯕꯗꯤ ꯅꯪ ꯆꯍꯤ ꯑꯍꯨꯝ ꯂꯩꯔꯗꯤ ꯆꯠꯂꯅꯤ ꯁꯤꯅꯤꯅꯦ
ꯆꯂꯅꯤ
ꯅꯨꯡꯉꯥꯏꯇꯦꯗ
ꯀꯩꯅꯣ ꯌꯥꯝ ꯑꯥ ꯀꯔꯤ ꯍꯥꯏꯁꯤꯔꯥ ꯅꯨꯡꯁꯤꯅꯕ ꯑꯗꯨꯝ ꯂꯩꯔꯕꯅꯤꯅꯀꯣ ꯂꯧ ꯂꯧꯅꯤꯡꯉꯥꯏ ꯃꯤ ꯑꯗꯨ ꯑꯗꯨꯝ ꯂꯩꯔꯕꯅꯤꯅ ꯀꯨꯏꯅ ꯂꯩꯔꯁꯨ ꯐꯠꯇꯦꯗꯅꯥ
ꯆꯨꯝꯗꯤ ꯆꯨꯝ
ꯍꯥꯏꯕꯗꯤ ꯎꯝ ꯀꯔꯤ ꯍꯥꯏꯁꯤꯔꯥ ꯆꯍꯤꯗꯣ
ꯎꯝ
ꯀꯨꯟꯊ꯭ꯔꯥ ꯁꯨꯔꯀꯗꯧꯔꯦ ꯑꯩꯈꯣꯏꯁꯦ ꯈꯪꯗ꯭ꯔꯣꯅ ꯌꯥꯝ ꯂꯤꯔꯕꯅꯤꯍꯦ
ꯆꯍꯤ ꯍꯥꯏꯔꯛꯀꯥꯅꯨ ꯑꯩ ꯃꯊꯥ ꯁꯥꯏꯌꯦ ꯆꯍꯤ ꯍꯥꯏꯔꯗꯤ
ꯑꯗꯨꯅꯦ ꯁꯛꯇꯤ ꯑꯗꯨꯝ ꯑꯉꯥꯡ ꯃꯤꯅ ꯎꯕ ꯀꯥꯟꯗꯗꯤ ꯑꯩꯈꯣꯏ ꯈꯨꯟ ꯅꯨꯄꯤꯁꯤꯡꯁꯤꯀꯣ ꯃꯁꯛꯇꯤ ꯌꯥꯝ ꯑꯉꯥꯡ ꯑꯣꯏ ꯑꯣꯏꯅ ꯎꯋꯦ ꯑꯗꯨꯕꯨ ꯆꯍꯤꯗꯤ ꯌꯥꯝꯃꯦ ꯍꯥꯏ ꯑꯩꯈꯣꯏ ꯑꯩꯈꯣꯏ ꯏꯆꯦ ꯑꯩꯈꯣꯏꯗ ꯍꯤꯗꯗꯤ ꯑꯩꯁ ꯀꯨꯟꯊ꯭ꯔꯥ ꯍꯦꯜꯂꯕ ꯉꯥꯛꯇꯅꯤꯍꯦ
ꯑꯗꯨꯅꯦ ꯃꯁꯛꯇꯤ ꯑꯉꯥꯡ ꯃꯥꯜꯂꯤꯅꯦ ꯍꯧꯖꯤꯛꯄꯣ
ꯎꯝ ꯑꯗꯨꯅꯦ
ꯃꯣꯏꯅ ꯀꯃꯥꯏꯅ ꯃꯣꯏꯁꯨ ꯌꯨꯝ ꯄꯥꯜꯂꯔꯣꯏ ꯍꯥꯏꯕ꯭ꯔꯣ
ꯄꯥꯅꯤꯡꯗ꯭ꯔꯦ ꯍꯥꯏꯌꯦ
ꯈꯪꯗꯦ ꯑꯩꯈꯣꯏ ꯈꯨꯟꯁꯦ ꯂꯩꯁꯥꯕꯤ ꯉꯥꯛꯇ ꯉꯥꯏꯔꯦ ꯑꯔꯤꯕꯤ ꯉꯥꯛꯇ ꯁꯤꯠꯇꯕꯤ ꯉꯥꯛꯇ
ꯁꯤꯠꯇꯕꯤ ꯉꯥꯛꯇ ꯀꯃꯥꯏꯟ ꯇꯧꯒꯦꯔꯥ ꯈꯪꯗꯦꯅꯦ
ꯃꯣꯏꯗꯣ ꯅꯨꯄꯥ ꯂꯥꯛꯑꯦꯕ ꯂꯥꯛꯇꯕꯗꯤ ꯅꯠꯇꯦꯕꯀꯣ ꯂꯥꯛꯑꯁꯨ ꯀꯔꯤ ꯍꯥꯏꯁꯤꯔꯥ ꯅꯨꯄꯥ ꯈꯟꯕ ꯉꯥꯛꯇꯅꯦꯕ ꯑꯃꯔꯣꯝꯗ ꯐꯔꯗꯤ ꯑꯃꯔꯣꯝꯗ ꯐꯠꯇꯕ ꯂꯩꯔꯗꯤ ꯑꯗꯨꯝ ꯇꯣꯛꯄꯀꯣ
ꯑꯗꯨ ꯐꯠꯇꯕ ꯂꯩꯕꯗꯨꯁꯨ ꯑꯩꯈꯣꯏꯅ ꯑꯃꯨꯛ ꯁꯦꯝꯗꯣꯛꯀꯗꯕꯅꯤꯀꯣ
ꯎꯝ ꯑꯗꯨꯗꯅꯦ
ꯅꯨꯄꯥ ꯁꯦꯝꯗꯣꯛꯄ ꯍꯥꯏꯕꯁꯤꯗꯤ ꯑꯗꯨꯝ ꯅꯨꯄꯤꯅ ꯑꯗꯨꯝ ꯌꯦꯡꯉꯝꯕꯅꯦꯕ
ꯃꯣꯏꯗꯤ ꯑ ꯅꯤꯁꯥ ꯆꯥꯗꯕ ꯄꯥꯝꯃꯦ ꯑꯗꯨꯒ ꯌꯥꯝꯅ ꯀꯔꯤ ꯍꯥꯏꯁꯤꯔꯥ
ꯃꯔꯝ ꯃꯣꯛꯄ
ꯃꯔꯝ ꯑꯣꯛꯄ ꯑꯗꯨꯒ ꯄꯩꯁꯥꯁꯨ ꯈꯔ ꯄꯥꯏꯕ ꯑꯗꯨꯒꯨꯝꯕ ꯄꯥꯝꯃꯦꯕ
ꯑꯗꯨ ꯄꯥꯔꯐꯦꯛꯇꯤ ꯐꯪꯉꯣꯏꯅꯦ
ꯑꯗꯨꯅꯦ ꯃꯥꯒꯤ ꯃꯥꯒꯤ ꯆꯥꯅꯕ ꯂꯩꯔꯗꯤ ꯆꯠꯂꯣꯅ ꯍꯥꯏꯕꯅꯦ ꯑꯗꯨ ꯌꯥꯗꯦ ꯑꯩꯈꯣꯏꯕꯨ ꯇꯥꯜꯂꯤꯁꯤꯅꯤ ꯅꯣꯏ ꯆꯠꯂꯣ ꯑꯩꯈꯣꯏꯗꯤ ꯃꯇꯝ ꯍꯦꯟꯈ꯭ꯔꯦꯒ ꯑꯃꯨꯛ ꯍꯥꯏꯔꯒꯅꯤ ꯃꯣꯏ
ꯎꯝ
ꯀꯔꯤꯗ ꯈꯪꯗꯦ ꯃꯣꯏꯗꯤ ꯆꯠꯀꯦꯗꯤ ꯍꯥꯏꯗꯤ ꯑꯩꯈꯣꯏꯕꯨ ꯑꯗꯨꯝ ꯇꯥꯜꯂꯒ ꯂꯩ
ꯑꯗꯨꯒ ꯑꯩꯈꯣꯏ ꯈꯨꯟꯒꯤꯁꯤꯅ ꯑꯩꯈꯣꯏꯒꯤ ꯖꯨꯅꯤꯌꯔꯗꯨ ꯍꯦꯟꯅ ꯑꯃꯨꯛꯀ ꯃꯌꯨꯝ ꯉꯟꯅ ꯄꯥꯟꯕ
ꯑꯣ ꯑꯗꯨꯅꯦ ꯑꯁ ꯄꯥꯟꯕ ꯍꯧꯔꯛꯀꯅꯤ ꯍꯧꯖꯤꯛ ꯑꯉꯥꯡꯁꯤꯡꯁꯦ
ꯎꯝ ꯋꯥꯂꯤꯗ ꯑꯩꯈꯣꯏ ꯌꯦꯡꯉꯒ ꯂꯩꯔꯁꯦ
ꯎꯝ ꯌꯥꯝꯅꯩꯌꯦ ꯀꯩꯅꯣ ꯍꯟꯗꯛ ꯕꯥꯔꯗꯦ ꯇꯧꯈꯤꯕꯗꯨꯁꯨ ꯈꯪꯕ꯭ꯔꯣ
ꯎ ꯀꯅꯥꯅ ꯑꯩ ꯈꯪꯗꯦ ꯀꯅꯥ ꯀꯔꯥꯏꯔꯣꯝꯗ ꯂꯩꯕ꯭ꯔꯣ
ꯑꯣ ꯎꯝ ꯑꯦꯜ ꯄꯤ